ꯇꯥꯕꯔꯣ
ꯇꯥꯏꯌꯦ
ꯑꯣ ꯀꯩꯗꯧꯔꯝꯃꯤꯅꯣ
ꯍꯧꯒꯠꯂꯒꯁꯨꯝ ꯐꯝꯃꯝꯃꯤꯅꯤ ꯀꯩꯁꯨ ꯇꯧꯅꯤꯡꯉꯥꯏ ꯂꯩꯇꯦꯅ ꯇꯟꯗꯅ ꯐꯝ ꯂꯩꯔꯦ ꯇꯨꯝ ꯁꯤꯠꯁꯨ ꯐꯥꯗꯕ ꯀꯩꯒ
ꯉꯔꯥꯡ ꯕꯣꯜ ꯌꯦꯡꯕ꯭ꯔꯣ
ꯕꯣꯜꯗꯤ ꯌꯦꯡꯗꯦ ꯑꯗꯨꯁꯨ ꯃꯌꯥꯝ ꯂꯥꯡꯉꯒ ꯑꯗꯨꯝ ꯃꯤꯀꯥꯞꯊꯣꯛꯑ ꯂꯩꯕꯗꯣ ꯕꯣꯟ ꯌꯦꯡꯕꯗꯗꯤ ꯐꯣꯟꯗ ꯌꯦꯡꯉꯒ ꯑꯗꯨꯝ ꯂꯩꯕꯗꯨꯁꯨ ꯃꯤꯠꯇꯣ ꯑꯩꯈꯣꯏꯗꯤ ꯅꯨꯡꯉꯥꯏꯇ꯭ꯔꯦꯕ ꯌꯥꯝꯅ ꯑꯗꯨ ꯌꯦꯡꯕꯗꯤ ꯌꯦꯡꯗ꯭ꯔꯦ ꯑꯗꯨꯁꯨ ꯂꯥꯡꯕꯅꯤꯅ ꯑꯗꯨꯝ ꯋꯥꯔꯤ ꯀ ꯑꯩꯈꯣꯏ ꯐꯣꯟ ꯊꯥꯔ ꯇꯥꯔ ꯑꯗꯨꯝ ꯂꯩꯔꯦꯗꯅ ꯇꯨꯝꯕ ꯌꯥꯗ꯭ꯔꯦ ꯄꯨꯡ ꯑꯅꯤ ꯍꯦꯜꯂꯒ ꯇꯨꯝꯃꯦ
ꯑꯩꯈꯣꯏꯁꯨ ꯉꯔꯥꯡ ꯊꯦꯡꯉꯤ ꯌꯦꯡꯕꯗꯨ ꯄꯨꯡ ꯑꯅꯤ ꯃꯈꯥꯏ ꯑꯍꯨꯝ ꯇꯥꯔꯝꯃꯅꯤ ꯑꯗꯨꯃꯥꯏꯅ ꯇꯧꯔꯦ ꯑꯗꯨꯒꯤ ꯇꯨꯝꯁꯤꯟꯕꯁꯨ ꯌꯥꯗꯕꯀꯣ ꯊꯦꯡꯉ ꯇꯨꯝꯃꯨꯕꯒꯤ ꯑꯗꯨꯃꯥꯏꯅ ꯇꯧꯔꯦ ꯊꯨꯝꯁꯤꯠ ꯐꯥꯗꯔꯤ ꯑꯩꯁꯨ ꯉꯥꯛꯇꯪ ꯂꯩꯔꯗꯤ ꯑꯃꯨꯛ ꯑꯩꯈꯣꯏꯒꯤ ꯀꯥꯡꯒꯤ ꯑꯃꯨꯛ ꯂꯥꯡꯅꯔꯅꯤ ꯑꯗꯨ ꯇꯧꯕ ꯑꯗꯥ ꯇꯧꯕꯅ ꯁꯦꯝꯕ ꯁꯥꯕ ꯑꯗꯨꯝ ꯇꯧꯋꯤꯅꯀꯣ ꯑꯩꯈꯣꯏꯗꯤ ꯆꯍꯤ ꯈꯨꯗꯤꯡꯒꯤ
ꯎꯝ ꯅꯣꯏꯗꯤ ꯈꯦꯠꯁꯤ ꯑꯗꯨꯝ ꯇꯧꯕꯅꯦ ꯇꯧꯕꯗꯤ ꯑꯩꯒꯤ ꯀꯩꯅꯣ ꯈꯨꯗꯤꯡꯒꯤ ꯀꯥꯡ ꯈꯨꯗꯤꯡꯒꯤ ꯑꯩꯈꯣꯏꯗꯤ ꯑꯗꯨꯒꯨꯝꯕꯒꯤꯗꯤ ꯂꯩꯇꯦꯗ ꯑꯩꯈꯣꯏꯗꯤ ꯃꯔꯛꯇ ꯑꯗꯨꯝ ꯃꯔꯛꯇ ꯑꯣꯏꯒꯦꯔꯥ ꯍꯧꯕ ꯅꯨꯃꯤꯠ ꯑꯣꯏꯒꯦꯔꯥ ꯑꯗꯨꯃꯥꯏꯅ ꯑꯩꯈꯣꯏ ꯏꯃꯨꯡ ꯃꯅꯨꯡ ꯀꯩꯅꯣꯝ ꯀꯩꯅꯣ ꯍꯣꯔꯦꯟꯗꯤ ꯈꯦꯆꯤ ꯍꯧꯔ ꯆꯥꯁꯤꯔ ꯀꯩꯗꯧꯁꯤꯒꯦꯅ ꯑꯗꯨꯃꯥꯏꯅ ꯍꯥꯏꯅꯔꯒ ꯆꯥꯟꯅꯕꯩ ꯋꯥꯅꯦꯕ ꯂꯥꯏꯒꯤ ꯑꯗꯨꯒꯤ ꯑꯗꯥꯒꯤꯗꯤ ꯂꯩꯇꯦꯕ ꯑꯩꯈꯣꯏꯒꯤꯗꯤ
ꯎꯝ ꯑꯩꯈꯣꯏ ꯑꯗꯨꯝ ꯊꯑꯣꯏꯅ ꯂꯥꯢ ꯅꯣꯡ ꯀꯠꯇꯅ ꯈꯣꯠꯇꯅ ꯇꯧꯋꯦꯕꯀꯣ ꯑꯗꯨꯒꯤꯅꯤꯗ
ꯃꯤꯠꯄꯥꯟꯁꯤ ꯐꯝꯕꯗ ꯅꯥꯔꯦ ꯇꯨꯝ ꯁꯤꯠ ꯐꯥꯗꯕꯅꯤ ꯀꯩꯅꯤ ꯑꯗꯒꯤ ꯉꯔꯥꯡꯁꯨ ꯑꯩꯅ ꯈꯤꯇꯪ ꯈꯛ ꯅꯨꯡ ꯈꯤꯇꯪ ꯈꯛ ꯍꯣꯜꯂꯨꯔꯦꯕ ꯌꯥꯝꯗꯤ ꯌꯥꯝꯕ ꯅꯠꯇꯕ ꯑꯗꯒꯤ ꯆꯦꯛ ꯅꯨꯡꯗꯣ ꯈꯤ ꯈꯤꯇꯪꯁꯨ ꯃꯐꯝ ꯆꯥꯅ ꯆꯥꯅ ꯆꯈꯥꯏꯔ ꯂꯩꯕ ꯃꯤꯌꯥꯝꯗꯣ ꯑꯃꯨꯛꯀ ꯈꯔ ꯂꯣꯏꯁꯤꯜꯂꯨꯔꯦ ꯑꯗꯒꯤ ꯃꯊꯛ ꯃꯣꯏꯅ ꯊꯕꯛ ꯁꯨꯕ ꯃꯌꯥꯝꯗꯣ ꯄꯨꯆꯥꯏ ꯆꯥꯏ ꯍꯥꯏꯅ ꯎꯝ ꯕꯣꯔꯥꯗꯣ ꯃꯆꯤ ꯈꯨꯗꯤꯡꯒꯤ ꯇꯥꯕ ꯃꯌꯥꯝꯗꯁꯨ ꯈꯣꯝꯖꯤꯜꯂꯒ ꯑꯃꯨꯛ ꯄꯨꯟꯁꯤꯜꯂ ꯊꯝꯃꯦ ꯋꯥꯏ ꯆꯥꯔꯗꯤ ꯃꯣꯏꯁꯨ ꯊꯕꯛ ꯁꯨꯕ ꯅꯨꯡꯉꯥꯏꯔꯣꯏꯅ ꯑꯗꯩ ꯋꯥꯏꯁꯨ ꯑꯗꯨꯝ ꯁꯦꯠꯇꯣꯛꯄꯤꯔꯝꯃꯤ ꯑꯗꯨꯃꯥꯏꯅ ꯃꯇꯥꯠ ꯃꯇꯥꯠ ꯇꯧꯕ ꯃꯌꯥꯝꯗꯨꯅ ꯄꯨꯟꯁꯤꯜꯂꯒꯅꯦ ꯂꯣꯏ ꯅꯥꯔꯦ ꯍꯧꯖꯤꯛꯗ ꯐꯝꯃꯒꯅꯦ ꯑꯩꯅ ꯂꯩꯔꯤꯁꯦ ꯐꯃꯨꯡꯁꯤꯗ
ꯅꯣꯡꯃꯨꯛ ꯄꯨꯔ ꯇꯥꯔꯛꯏ ꯅꯣꯡ ꯇꯥꯕ ꯇꯥꯗꯕ꯭ꯔꯣ
ꯅꯣꯡ ꯇꯥꯇꯦ ꯈꯪꯗꯦ ꯃꯔꯤꯛ ꯃꯔꯤꯛꯀꯗꯤ ꯇꯥꯖꯥꯠꯂ ꯑꯗꯨꯕꯨ ꯃꯈꯣꯟ ꯇꯥꯗꯦ ꯆꯤꯡ ꯒꯗꯗꯤ
ꯎꯝ ꯑꯗꯨꯅꯤ ꯈꯪꯒꯦ ꯇꯧꯔꯤꯁꯦ ꯅꯣꯡꯁꯤꯅ ꯑꯃꯨ ꯇꯥꯔꯕꯁꯨ ꯇꯥꯗꯕ ꯇꯥꯗꯕꯔꯁꯨ ꯇꯥꯕ ꯊꯕꯛ ꯏꯪꯈꯥꯡꯗꯤ ꯌꯥꯝ ꯑꯌꯦꯠꯄ ꯑꯣꯏꯕ ꯑꯗꯨꯃꯥꯏ ꯑꯣꯏꯌꯦꯕ
ꯑꯗꯣ ꯀꯥꯡ ꯃꯅꯨꯡꯗꯗꯤ ꯃꯁꯥꯒꯤ ꯑꯗꯨꯝ ꯅꯣꯡ ꯑꯗꯨꯝ ꯇꯥꯕꯅꯤꯗ ꯌꯥꯝ ꯀꯟꯅ ꯍꯩꯗꯗ꯭ꯔꯁꯨꯀꯣ ꯅꯣꯡꯗꯤ ꯑꯗꯨꯝ ꯇꯥꯕꯅꯦꯕ ꯑꯩꯈꯣꯏꯅ ꯉꯥꯍꯥꯟꯋꯥꯢ ꯑꯉꯥꯡꯑꯣꯢꯉꯩꯗ ꯑꯗꯨꯝ ꯈꯣꯏ ꯀꯥꯡꯉꯤ ꯀꯣꯏ ꯆꯠꯄ ꯈꯣꯠꯄꯗ ꯑꯗꯨꯝ ꯑꯌꯥꯝꯕꯅ ꯅꯣꯡ ꯆꯍꯤ ꯈꯨꯗꯤꯡꯒꯤ ꯅꯣꯡꯗ ꯇꯥꯏꯌꯦꯕ ꯀꯥꯡ ꯃꯅꯨꯡꯁꯦ ꯑ ꯑꯗꯨꯝ ꯇꯥꯔꯛꯀꯅꯤ ꯍꯟꯗꯛꯀꯤꯁꯨ ꯍꯟꯗꯛꯀꯤ ꯅꯣꯡ ꯇꯥꯁꯤ ꯅꯨꯡꯗꯥꯡꯅꯦ
ꯍꯣꯏ ꯑꯗꯨꯅꯦ ꯍꯥꯏꯁꯤ ꯒ꯭ꯌꯥꯟ ꯇꯥꯗꯦꯕ ꯅꯣꯡ ꯆꯨ ꯐꯐꯠ ꯇꯥꯍꯧꯔꯦꯕꯀꯣ ꯑꯗꯒꯤ ꯀꯥꯡꯒꯤꯗꯅ ꯑꯩꯈꯣꯏꯁꯨ ꯉꯇꯪ ꯂꯩꯔꯗꯤ ꯑꯗꯨꯝ ꯍꯥꯏꯗꯤ ꯊꯕꯛ ꯏꯪꯈꯥꯡ ꯑꯃ ꯑꯃ ꯑꯈꯣꯏ ꯍꯥꯟꯅ ꯇꯧꯔꯝꯕ ꯑꯩꯈꯣꯏ ꯃꯝꯆꯥ ꯍꯣꯏ ꯀꯩꯀꯩ ꯃꯌꯥꯝꯗꯣ ꯑꯌꯥꯝꯕꯅ ꯃꯣꯏ ꯃ ꯄꯥꯟ ꯂꯝꯗ ꯆꯠꯈꯤꯕꯒꯨꯝꯕ ꯑꯗꯩ ꯑꯉꯥꯡ ꯎꯅꯕꯒꯨꯝꯕ ꯑꯗꯩ ꯑꯉꯥꯡ ꯅꯧꯅ ꯆꯦꯟꯕ ꯇꯧꯕ ꯊꯕꯛ ꯏꯪꯈꯥꯡꯗꯣ ꯍꯥꯏꯗꯤ ꯃꯣꯏꯗꯣ ꯌꯥꯝ ꯌꯥꯎꯕ ꯉꯝꯃꯣꯏꯗꯕ ꯑꯃꯇ ꯑꯣꯏꯔꯕ ꯍꯥꯏꯇꯥꯔꯦ ꯀꯧꯔꯣꯛ ꯇꯧ ꯃꯥꯜꯂꯦ ꯍꯥꯏꯕꯗꯤ ꯀꯩꯅꯣ ꯇꯧꯗꯕꯩ ꯂꯩꯁꯥꯕꯤ ꯃꯈꯩꯁꯨ ꯑꯩꯈꯣꯏ ꯆꯦꯆꯦ ꯍꯣꯏ ꯀꯩ ꯍꯣꯏ ꯃꯌꯥꯝ ꯂꯩꯔꯝꯕ ꯃꯌꯥꯝꯗꯁꯨ ꯂꯣꯏꯅ ꯆꯠꯈ꯭ꯔꯦ ꯃꯥꯏ ꯃꯈꯥ ꯃꯈꯥ ꯂꯥꯏꯔꯤꯛ ꯇꯝꯕ ꯈꯣꯠꯄ ꯇꯧꯕꯒꯤꯀꯣ ꯑꯗꯨꯅꯦ ꯒ꯭ꯌꯥꯟ ꯍꯥꯏꯇꯥꯥꯔꯗꯤ ꯇꯧꯛꯇꯣꯏꯁꯨ ꯃꯤꯁꯨ ꯂꯩꯇ꯭ꯔꯕꯅꯦꯕ ꯈꯪꯗꯦ ꯂꯣꯏꯅ ꯌꯦꯡꯉꯒꯦ ꯊꯕꯛꯁꯤꯡꯗꯨꯗꯣ ꯃꯥꯜꯂꯦꯅ ꯑꯩ ꯇꯧꯍꯧꯔꯅꯤ ꯍꯧꯖꯤꯛ
ꯎꯝ ꯉꯥꯏꯍꯥꯛꯂꯗꯒꯤ ꯏꯔꯨ ꯆꯠꯊꯣꯛꯑꯒ ꯅꯪꯁꯨ ꯌꯥꯎꯔꯒ ꯑꯗꯨꯝ ꯇꯧꯔꯣ ꯀꯩꯅꯣ
ꯍꯣꯏ ꯑꯗꯨꯝ ꯍꯥꯏꯗꯤ ꯆꯍꯤ ꯈꯨꯗꯤꯡꯒꯤ ꯑꯗꯨꯝ ꯌꯥꯎꯔ ꯂꯥꯛꯄꯅꯦꯕ ꯌꯨꯝꯗꯕꯨ ꯂꯩꯇꯥꯥꯔꯒꯗꯤ ꯑꯗꯨꯝ ꯅꯪ ꯈꯪꯉꯝꯅꯦ ꯑꯩꯅ ꯅꯪꯉꯣꯟꯗ ꯐꯣꯇꯣ ꯀꯩꯀꯩ ꯊꯥꯗꯅ ꯈꯣꯠꯇꯅ ꯁꯦꯝꯗꯅ ꯏꯁꯥ ꯑꯗꯨꯝ ꯇꯧꯅꯕꯅꯦꯕꯀꯣ ꯊꯒꯤꯦ
ꯑꯗꯨꯗꯤ ꯅꯣꯏꯒꯤꯗꯤ ꯄꯣꯠ ꯆꯩ ꯍꯥꯏꯕꯗꯤ ꯊꯣꯡ ꯊꯥꯛꯅꯅꯕ ꯀꯔꯤ ꯀꯔꯥ ꯃꯅꯥ ꯃꯁꯤꯡ ꯑꯣꯏꯔꯣ ꯑꯃ ꯑꯣꯏꯔꯣ ꯑꯗꯒꯤ ꯀꯥꯡ ꯃꯇꯝꯅꯤꯅ ꯎꯁꯣꯏ ꯎꯇꯤ ꯁꯣꯏ ꯇꯧꯒꯦ ꯍꯥꯏꯔꯅꯤ ꯑꯗꯨ ꯃꯌꯥꯝꯗꯨꯗꯤ ꯉꯔꯥꯡ ꯃꯪꯒꯟꯒꯗꯣ ꯇꯤꯡꯕ ꯈꯣꯠꯄ ꯀꯔꯤ ꯀꯔꯥꯗꯤ ꯂꯣꯏ ꯇꯧꯒꯔꯕꯕ
ꯑꯧ ꯉꯔꯥꯡꯗꯤ ꯊꯤꯟꯒꯔꯕꯅꯦ ꯑꯩꯈꯣꯏꯒꯤ ꯏꯪꯒꯣꯟꯗ ꯄꯥꯟꯕ ꯂꯩꯗꯅꯀꯣ ꯁꯦꯕꯣꯠ ꯈꯪꯗꯦ ꯍꯋꯥꯏ ꯑꯁꯥꯡꯕꯤ ꯆꯨꯖꯥꯛ ꯑꯇꯩ ꯌꯦꯟꯗꯦꯝ ꯑꯗꯒꯤ ꯂꯩꯔꯒꯁꯨ ꯀꯣ ꯀꯥꯡꯇꯛꯀꯨꯝꯕ ꯑꯗꯒꯤ ꯍꯋꯥꯏ ꯃꯪꯒꯜꯒꯨꯝꯕꯗ ꯑꯗꯨꯝ ꯏꯁꯥ ꯏꯁꯥꯒꯤ ꯑꯩꯈꯣꯏꯒꯤ ꯍꯥꯏꯗꯤ ꯑꯗꯨꯝ ꯇꯧꯗꯕ ꯌꯥꯗꯕꯅꯤ ꯈꯜꯂ ꯑꯗꯨꯝ ꯈꯔ ꯈꯔ ꯊꯤꯟꯕꯗꯣ ꯍꯣꯏ ꯃꯪꯒꯟ ꯀꯤꯂꯣꯝ ꯊꯤꯟꯒꯔꯕꯅꯤ ꯑꯗꯩ ꯀꯥꯡꯇꯛꯇꯨ ꯀꯤꯂꯣ ꯑꯝꯃ ꯀꯤꯂꯣꯝ ꯃꯈꯥꯏꯋꯥꯏ ꯊꯤꯟꯈ꯭ꯔꯕꯅꯤ ꯗꯒꯤ ꯂꯩꯗꯅꯀꯣ ꯑꯗꯨꯝ ꯍꯣꯏ ꯘꯤ ꯍꯥꯞꯄ ꯍꯥꯞꯇ꯭ꯔꯕꯗꯤ ꯈꯪꯗꯦ ꯃꯪꯒꯟ ꯀꯥꯡꯇꯛ ꯑꯩꯈꯣꯏꯃꯥ ꯉꯥꯔꯥꯡ ꯊꯤꯟꯕꯗ ꯑꯗꯒꯤ ꯀꯩꯅꯣꯒꯨꯝꯕꯁꯨ ꯑꯥꯂꯨꯒꯨꯝꯕꯁꯨ ꯈꯔ ꯍꯥꯞꯈ꯭ꯔꯦꯕꯀꯣ ꯀꯤꯂꯣ ꯃꯈꯥꯏ ꯑꯃ ꯀꯤꯂꯣ ꯑꯃ ꯑꯃꯥꯏ ꯍꯥꯞꯄꯝꯗꯣ ꯃꯥꯜꯂꯦ ꯑꯗꯒꯤ ꯁꯦꯕꯣꯠ ꯍꯋꯥꯏꯁꯥꯡꯕꯤ ꯌꯦꯟꯗꯦꯝ ꯂꯩꯥꯗꯅ ꯅꯄꯥꯛꯄꯤ ꯅꯥꯀꯨꯞꯄꯤ ꯆꯦꯡ ꯆꯥꯛ ꯇꯧꯔ ꯑꯃꯥꯏ ꯊꯤꯟꯗꯤ ꯊꯤꯟꯈ꯭ꯔꯕꯅꯦ ꯑꯗꯨꯒ ꯉꯁꯤ ꯑꯃꯨꯛ ꯉꯔꯥꯡ ꯊꯝꯕꯥꯜ ꯊꯝꯕꯥꯜꯗꯣ ꯍꯦꯛꯄ ꯆꯠꯂꯨꯏꯦꯕꯀꯣ ꯊꯝꯕꯥꯜ ꯈꯨꯁꯥꯠ ꯑꯃꯅꯦꯕ ꯑꯗꯣ ꯑꯩꯈꯣꯏ ꯅꯨꯃꯤꯠ ꯇꯥꯔꯦꯗꯅ ꯇꯥꯕꯗꯤ ꯅꯨꯃꯤꯠ ꯃꯔꯝꯗꯤ ꯑꯩꯈꯣꯏꯗꯣ ꯑꯩꯈꯣꯏ ꯑꯉꯥꯡꯅꯦ ꯑꯩꯅꯦ ꯃꯃꯥꯡꯒꯤ ꯏꯅꯥꯎꯄꯥꯅꯦ ꯑꯗꯒꯤ ꯃꯅꯤꯡꯒꯤ ꯈꯨꯃꯝꯆꯥꯒꯤ ꯑꯉꯥꯡ ꯃꯆꯟꯅꯨꯄꯤ ꯑꯃꯒ ꯇꯧꯔꯒ ꯏꯃꯨꯡ ꯃꯔꯤ ꯌꯦꯟꯅꯒꯤꯕꯗ ꯀꯩꯁꯨ ꯌꯥꯝ ꯐꯪꯗꯦꯀꯣ ꯊꯝꯚꯥꯟꯗꯨ ꯈꯨꯠꯁꯥꯠ ꯑꯃ ꯑꯗꯨꯒꯤ ꯃꯤ ꯑꯗꯨꯝ ꯂꯥꯛꯑ ꯂꯥꯛꯑꯒ ꯊꯝꯆꯦꯠ ꯀꯩꯀꯩ ꯍꯦꯛꯄ ꯊꯝꯆ ꯊꯝꯚꯥꯟ ꯍꯦꯛꯄ ꯃꯐꯝꯗꯨ ꯀꯩ ꯍꯥꯏꯅꯤ ꯑꯗꯨꯝ ꯀꯩꯅꯣ ꯑꯣꯏ ꯂꯝꯄꯥꯛ ꯑꯣꯏ ꯀꯩ ꯑꯣꯏꯇꯧꯔꯥ ꯃꯌꯥꯝ ꯆꯥꯎꯅ ꯁꯥꯠꯄꯒꯤꯀꯣ ꯃꯄꯨꯟ ꯄꯥꯟꯗꯤ ꯄꯥꯜꯂꯝꯒꯅꯤ ꯑꯇꯥꯔꯁꯨ ꯁꯦꯛꯄꯗ ꯀꯩꯝꯇ ꯍꯥꯏꯗꯕꯗꯣ ꯑꯗꯨꯃꯥꯏ ꯇꯧꯔ ꯃꯌꯥꯝ ꯍꯦꯜꯂꯛꯑꯦ
ꯑꯗꯣ ꯅꯣꯏꯒꯤ ꯉꯁꯤꯒꯤ ꯅꯣꯏꯒꯤ ꯈꯦꯆꯤ ꯍꯧꯔ ꯀꯠꯇꯣꯏꯁꯤꯅꯅꯦ ꯅꯣꯏꯒꯤ ꯑ ꯅꯣꯏꯒꯤ ꯁꯥꯒꯩꯒꯤ ꯅꯣꯏꯒꯤ ꯀꯩꯅꯣ ꯑꯣ ꯋꯥꯂꯣꯛ ꯁꯪꯂ ꯀꯩꯅꯣꯝ ꯂꯩꯕꯗꯣ ꯎꯝ ꯅꯣꯏꯒꯤ ꯂꯥꯏ ꯂꯥꯏ ꯃꯟꯗꯤꯔ ꯑꯃ ꯂꯩꯕꯗꯣ ꯑꯗꯨꯗ ꯇꯧꯗꯣꯏꯔꯥ
ꯇꯧꯗꯤ ꯇꯧꯗꯣꯏꯅꯦ ꯍꯥꯏꯕꯗꯤ ꯀꯩꯅꯣ ꯇꯧꯋꯦꯕ ꯑꯩꯈꯣꯏꯒꯤ ꯁꯥꯒꯩꯒꯤ ꯑꯗꯨꯝ ꯆꯍꯤ ꯈꯨꯗꯤꯡꯒꯤ ꯑꯩꯈꯣꯏꯒꯤ ꯑꯁꯤ ꯑꯩꯈꯣꯏ ꯃꯥꯟꯗꯣꯞ ꯃꯆꯥ ꯑꯝ ꯂꯩꯖꯦ ꯌꯥꯝ ꯆꯥꯎꯗ꯭ꯔ ꯇꯥꯔꯁꯨꯀꯣ ꯑꯗꯨꯃꯥꯏꯅ ꯄꯂꯥ ꯏꯁꯩ ꯁꯛꯇꯅ ꯑꯗꯒꯤ ꯀꯔꯤ ꯇꯧꯗꯅ ꯇꯧꯗꯤ ꯇꯧꯗꯦꯕꯀꯣ ꯑꯗꯨꯒ ꯑꯩꯈꯣꯏꯒꯤ ꯀꯠꯐꯝ ꯊꯣꯛꯄ ꯀꯥꯡꯒꯤꯗ ꯈꯪꯗꯦ ꯑꯗꯒꯤ ꯑꯩꯈꯣꯏ ꯒꯣꯕꯔꯗꯣꯟꯚꯨꯖꯒꯨꯝꯕ ꯂꯥꯛꯄ ꯂꯩꯗꯅꯥ ꯑꯗꯨ ꯃꯥꯒꯤ ꯊꯕꯛ ꯍꯥꯏꯗꯤ ꯑꯗꯨ ꯉꯥꯛꯇ ꯅꯠꯇꯕ ꯊꯕꯛ ꯊꯧꯔꯝ ꯈꯨꯗꯤꯡꯒꯤ ꯊꯣꯛꯄ ꯈꯨꯗꯤꯡꯒꯤ ꯑꯗꯨꯝ ꯍꯥꯏ ꯈꯨꯔꯨꯝꯕꯥꯗꯤ ꯎꯁꯣꯞ ꯀꯠꯄ ꯈꯣꯠꯄ ꯇꯧꯕꯗꯨꯗ ꯂꯣꯏꯅ ꯇꯧꯋꯦꯕ ꯑꯗꯨꯝ ꯍꯥꯏꯗꯤ ꯑꯩꯈꯣꯏꯒꯤ ꯕꯥꯃꯣꯟꯃꯛ ꯅꯠꯇꯕ ꯌꯥꯝ ꯆꯥꯎꯕ ꯅꯠꯇꯔꯒꯁꯨ ꯑꯩꯈꯣꯏꯒꯤ ꯑꯃ ꯀꯠꯄ ꯌꯥꯕꯒꯤ ꯂꯥꯏ ꯑꯣꯏꯕꯗꯣ ꯑꯗꯨꯃꯥꯏꯅ ꯆꯥꯎꯅꯗꯤ ꯂꯩꯌꯦ ꯍꯥꯏꯕꯗꯤ ꯑꯗꯨꯃꯥꯏꯅ ꯂꯩꯕꯗꯣ ꯑꯣꯏꯌꯦꯕ
ꯍꯣꯏ ꯑꯩꯈꯣꯏꯅ ꯑꯗꯨꯒꯨꯝ ꯑꯗꯨꯒꯨꯝꯕꯗꯤ ꯂꯩꯇ꯭ꯔꯦ ꯑꯗꯒꯤ ꯑꯩꯈꯣꯏꯅ ꯑꯃꯨꯛ ꯚꯥꯝꯃꯣꯟꯁꯨ ꯑꯣꯏꯕ ꯅꯠꯇꯕꯅꯤꯅꯀꯣ ꯑꯗꯒꯤ ꯑꯩꯈꯣꯏꯒꯤꯗꯤ ꯑꯗꯨꯝ ꯑꯦ ꯀꯥꯡ ꯃꯇꯝꯅꯤ ꯈꯦꯆꯤ ꯆꯥꯁꯦ ꯍꯥꯏꯔꯒ ꯑꯩꯈꯣꯏ ꯏꯃꯨꯡ ꯃꯅꯨꯡ ꯇꯧꯔꯒ ꯑꯗꯨꯝ ꯑꯔꯩ ꯑꯔꯩꯕ ꯑꯗꯨꯅ ꯑꯗꯨꯛ ꯄꯨꯊꯣꯛꯄ ꯑꯗꯥ ꯄꯨꯊꯣꯛꯄꯅ ꯑꯗꯨ ꯇꯧꯅꯔꯒ ꯀꯣ ꯑꯗꯨꯃꯥꯏꯅ ꯇꯧꯔꯒ ꯆꯥꯕꯩ ꯋꯥꯅꯤꯗ ꯑꯩꯈꯣꯏꯒꯤꯅ ꯉꯔꯥꯡ ꯅꯍꯥꯟꯗꯁꯨ ꯑꯃꯨꯛ ꯏꯀꯨꯏ ꯀꯨꯏꯗ꯭ꯔꯤꯉꯩꯗ ꯑꯃꯁꯨ ꯆꯥꯈ꯭ꯔꯕꯅꯤ ꯑꯩꯈꯣꯏꯗꯤ ꯁꯨꯝ ꯑꯩꯈꯣꯏꯒꯤꯗꯤ ꯏꯆꯝ ꯆꯝꯅ ꯆꯥꯕꯅꯤꯗ ꯂꯥꯏ ꯀꯠꯄ ꯈꯣꯠꯄꯒꯤꯗꯤ ꯑꯝꯇ ꯌꯥꯎꯗꯦ ꯑꯗꯣ ꯀꯥꯡ ꯃꯅꯨꯡꯒꯤꯁꯨ ꯑꯗꯨꯝ ꯆꯥꯟꯅꯔꯛꯈꯤꯅꯤ ꯑꯗꯨꯝ ꯃꯧ ꯌꯥꯝꯕꯅꯤꯅꯀꯣ ꯑꯗꯨꯅ ꯑꯗꯨꯝ ꯑꯩꯈꯣꯏꯒꯤꯗꯤ ꯁꯤꯟꯗꯣꯛ ꯁꯤꯖꯤꯟ ꯇꯧꯅꯔꯒꯀꯣ ꯍꯣꯔꯦꯟ ꯆꯥꯔꯁꯦ ꯍꯌꯦꯡ ꯆꯥꯔꯖꯦ ꯇꯧꯔ ꯑꯗꯨꯝ ꯆꯥꯔꯛꯀꯅꯦꯕ ꯑꯈꯣꯏꯒꯤꯁꯨ
ꯍꯣꯏꯌꯦ ꯑꯩꯈꯣꯏꯒꯤꯅ ꯑꯃꯨꯛ ꯀꯩ ꯍꯥꯏꯅꯤ ꯀꯥꯡ ꯌꯧꯒꯤ ꯇꯥꯔꯒꯗꯤ ꯈꯦꯆꯤꯒꯨꯝꯕ ꯀꯩꯒꯨꯝꯕ ꯇꯧꯕꯖꯦ ꯇꯧꯅꯗꯕ ꯍꯥꯏꯇꯥꯔꯦꯀꯣ ꯗꯣ ꯀꯥꯡ ꯃꯅꯨꯡꯗ ꯆꯣꯏ ꯈꯔ ꯑꯗꯨꯝ ꯆꯥꯅꯩ ꯑꯗꯨ ꯌꯥꯝ ꯀꯥ ꯍꯦꯟꯅ ꯆꯥꯟꯅꯗꯦꯕꯀꯣ ꯑꯗꯨꯒ ꯍꯌꯦꯡ ꯀꯥꯡꯂꯦꯟ ꯂꯣꯏꯔꯛꯄꯩꯗꯣ ꯑꯗꯨꯗ ꯑꯃꯝꯇꯒ ꯇꯧꯒꯅꯤ
ꯑꯣ ꯑꯗꯣ ꯑꯩꯈꯣꯏꯖꯨ ꯑꯩꯈꯣꯏ ꯃꯔꯨꯞ ꯃꯄꯥꯡ ꯃꯌꯥꯝ ꯑꯃ ꯇꯥꯡ ꯇꯔꯥꯏꯟꯄꯥꯟꯗ ꯆꯥꯁꯦꯅ ꯍꯥꯏꯅꯔꯤ ꯌꯥꯝ ꯀꯟꯅ ꯌꯥꯎꯕ ꯉꯝꯗꯣꯏꯔꯤꯕ ꯉꯝꯃꯣꯏꯗꯣꯏꯔꯤꯕ ꯈꯪꯗꯦ ꯇꯥꯡ ꯇꯔꯥꯏꯟꯄꯥꯟꯗꯨꯗꯤ ꯍꯌꯦꯡ ꯍꯪꯆꯤꯠ ꯑꯣꯏꯔꯝꯒꯅꯤ
ꯎꯝ
ꯀꯥꯡ ꯍꯨꯝꯅꯤ ꯆꯟꯕꯗ ꯍꯥꯏꯕ꯭ꯔ ꯀꯩꯅꯣꯝ ꯍꯥꯏꯕ꯭ꯔꯤꯅꯦ ꯉꯁꯤ ꯇꯥꯡ ꯇꯔꯥꯇꯔꯨꯛ ꯅꯠꯇ꯭ꯔꯣ
ꯃꯥꯅꯦ
ꯑꯗꯨꯗꯤ ꯍꯌꯦꯡ ꯍꯪꯆꯤꯠꯅꯤꯅꯦ ꯍꯨꯝꯅꯤ ꯆꯟꯕꯗꯅꯤꯅꯦ
ꯎꯝ
ꯀꯥꯡꯒꯤ ꯍꯣꯔꯦꯟꯗꯤ ꯌꯥꯝꯅ ꯂꯥꯡꯉꯛꯑꯅꯤ ꯒꯣꯡꯒꯥꯏ ꯒꯣꯡꯒꯥꯏ ꯒꯣꯡꯒꯥꯏ ꯈꯤꯜꯂꯒ ꯈꯤꯡꯉꯒ ꯁꯣꯔꯣꯛꯁꯦ ꯄꯨꯅꯤꯟ ꯅꯤꯜꯂꯅꯤ ꯅꯍꯥꯟꯋꯥꯏꯔꯝꯒꯗꯤ ꯌꯥꯝ ꯃꯥꯟꯅꯗ꯭ꯔꯦꯗ
ꯅꯣꯏ ꯑꯗꯨꯋꯥꯏꯗꯗꯤ ꯕꯥꯃꯣꯟꯒꯨꯝꯕ ꯅꯛꯄ ꯂꯩꯕ꯭ꯔꯣ ꯅꯣꯏ ꯑꯗꯨꯝ ꯍꯥꯏꯗꯤ ꯑꯗꯨꯝ ꯀꯩꯅꯣꯒꯨꯝꯕ ꯀꯠꯄ ꯈꯣꯠꯄꯝ ꯂꯩꯕ꯭ꯔꯣ ꯀꯃꯥꯏꯅ ꯇꯧꯒꯦ
ꯅꯛꯑꯦ ꯑꯗꯨꯝ ꯑꯗꯨꯝ ꯑꯩꯈꯣꯏꯒꯤ ꯑꯀꯣꯏꯕꯁꯦ ꯚꯥꯃꯣꯟ ꯃꯅꯤꯡꯁꯨ ꯂꯩ ꯑꯗꯒꯤ ꯃꯈꯥ ꯊꯪꯕꯗꯁꯨ ꯂꯩ ꯑꯋꯥꯡ ꯊꯪꯕꯗꯁꯨ ꯂꯩ ꯃꯃꯥꯡ ꯆꯞ ꯆꯥꯅꯗꯤ ꯂꯩꯇ꯭ꯔꯦ
ꯗ ꯈꯥ ꯋꯥꯡ ꯀꯩꯀꯥ ꯂꯣꯏ ꯂꯩꯕ ꯃꯅꯤꯡꯁꯨ ꯂꯩꯌꯦꯕ ꯃꯃꯥꯡ ꯊꯪꯕꯗꯗꯤ ꯕꯥꯃꯣꯟꯁꯦ ꯂꯩꯇꯦ ꯂꯩꯩꯔꯁꯨ ꯌꯥꯝ ꯂꯥꯞꯄꯦ ꯃꯣꯏꯗꯤ
ꯊꯤꯟꯗꯤ ꯊꯤꯟꯗꯕ꯭ꯔꯣ ꯍꯥꯏꯕꯗꯤ ꯑꯗꯨꯒꯨꯝꯕ ꯀꯩꯅꯣ ꯃꯌꯥꯝꯗꯨ ꯑꯝꯇ ꯊꯤꯟꯕ ꯈꯣꯠꯄ ꯇꯧꯗꯕ꯭ꯔꯣ
ꯊꯤꯟꯕꯗꯤ ꯊꯤꯟꯗꯦꯗ ꯑꯩꯈꯣꯏꯒꯤꯗꯤ
ꯄꯣꯠ ꯆꯩ ꯊꯤꯟꯗꯕ꯭ꯔꯣ
ꯎꯝ ꯊꯤꯟꯗꯦꯕ ꯑꯩꯈꯣꯏꯒꯤꯗꯤ ꯑꯩꯈꯣꯏꯒꯤ ꯑꯣꯏꯅꯗꯤ ꯑꯗꯨꯝ ꯀꯠꯂꯝꯗꯦ ꯑꯩꯈꯣꯏꯒꯤ ꯑꯩꯈꯣꯏꯅ ꯀꯃꯥꯏꯅ ꯍꯥꯏꯗꯣꯏꯅꯣ ꯈꯪꯗꯦ
ꯑꯩꯈꯣꯏꯗꯤ ꯌꯥꯝ ꯀꯠꯂꯦ ꯊꯥꯏꯅꯉꯩꯗꯩ ꯁꯤꯗ ꯃꯥꯟꯇꯤꯔ ꯃꯆꯥꯁꯨ ꯀꯠꯂꯅꯤꯅ ꯑꯗꯣ ꯑꯩꯈꯣꯏ ꯂꯩꯀꯥꯏꯒꯤ ꯑꯣꯏꯅ ꯃꯟꯗꯤꯔ ꯑꯆꯧ ꯑꯆꯩꯕ ꯑꯃꯁꯨ ꯂꯩꯕꯀꯣ ꯑꯗꯨꯁꯨ ꯑꯗꯨꯝ ꯀꯠꯂꯦꯕ ꯑꯗꯨꯅꯤ ꯑꯗꯣ ꯑꯥ ꯅꯨꯡꯉꯥꯏꯗ ꯑꯉꯥꯡ ꯑꯣꯏꯔꯤꯀꯥꯟꯗꯤ ꯀꯥꯡꯒ ꯆꯤꯡꯗꯅ ꯈꯣꯠꯇꯅ ꯀꯥꯡꯒ ꯆꯤꯡꯗꯅ ꯈꯣꯠꯇꯅ ꯇꯧꯔꯒꯀꯣ ꯑꯗꯩ ꯃꯨꯟꯅꯗꯅ ꯃꯣꯏꯒꯤ ꯊꯝꯕꯥꯜ ꯀꯩꯀꯩ ꯃꯌꯥꯝꯗꯣ ꯍꯦꯛꯅꯕ ꯃꯨꯟꯅꯗꯅ ꯑꯗꯒꯤ ꯀꯤꯍꯣꯝꯒꯨꯝꯕ ꯅꯥꯁꯄꯇꯤꯒꯨꯝꯕꯗꯣ ꯑꯃꯝꯇꯪ ꯑꯣꯏꯔꯁꯨ ꯐꯪꯅꯥꯏ ꯍꯣꯠꯅꯗꯅꯀꯣ ꯊꯝꯕꯥꯜ ꯑꯗꯩ ꯀꯥꯡ ꯇꯣꯡꯕ ꯅꯤ ꯅꯨꯄꯤ ꯃꯆꯥ ꯑꯃ ꯇꯣꯡꯗꯣꯏꯅꯦꯕ ꯃꯥꯥꯅ ꯑꯗꯨꯝ ꯂꯪꯊꯣꯔꯛꯇꯣꯏꯅꯦꯕ ꯁꯦꯠꯂ ꯁꯦꯠꯂꯒ ꯑꯗꯨ ꯃꯌꯥꯝꯗꯨ ꯃꯨꯟꯅꯔꯅ ꯑꯝꯇꯕꯨ ꯐꯪꯉꯅꯤꯅ ꯈꯜꯂꯒꯀꯣ ꯑꯗꯒꯤ ꯃꯣꯏꯒꯤ ꯂꯩꯀꯥꯏ ꯂꯩꯀꯥꯏꯒꯤ ꯃꯆꯤꯠ ꯃꯆꯤꯠ ꯑꯗꯨꯃꯥꯏ ꯍꯥꯏꯗꯤ ꯂꯩꯔꯛ ꯂꯩꯔꯛꯀꯤ ꯃꯆꯤꯟꯗ ꯀꯠꯄ ꯂꯩꯌꯦꯕꯀꯣ ꯑꯗꯨꯝ ꯀꯥꯡ ꯂꯥꯛꯄ ꯑꯗꯨꯝ ꯀꯠꯄ ꯀꯥꯟꯗꯣ ꯑꯗꯨꯀꯥꯟꯗ ꯌꯥꯝ ꯀꯠꯇꯣꯏꯅꯦꯕ ꯍꯥꯏꯗꯤ ꯁꯦꯝ ꯀꯣꯝꯂꯥ ꯑꯗꯒꯤ ꯃꯥꯏ ꯃꯥꯏ ꯀꯣ ꯃꯇꯝ ꯃꯇꯝꯗꯨꯒꯤ ꯎꯍꯩ ꯃꯌꯥꯝꯗꯣ ꯀꯠꯇꯣꯏꯅꯦꯕ ꯑꯗꯨꯏ ꯃꯌꯥꯝꯗꯨꯁꯨ ꯑꯩꯈꯣꯏꯒꯤ ꯕꯥꯃꯣꯟ ꯑꯃꯁꯨꯡ ꯃꯥꯡ ꯆꯠꯄꯗꯨꯗꯨꯅ ꯂꯣꯏꯅ ꯂꯪꯊꯣꯛꯂꯛꯑꯒꯀꯣ ꯃꯥꯏ ꯃꯨꯟꯅꯕ ꯈꯣꯠꯄ ꯑꯃꯃꯝꯇꯪ ꯐꯪꯕ ꯑꯣꯏꯇꯥꯔꯗꯤ ꯌꯥꯝ ꯅꯨꯡꯉꯥꯏꯕ ꯑꯣꯏꯕꯗꯣ ꯌꯥꯝ ꯍꯔꯥꯎꯕꯒꯤ ꯃꯇꯝꯗꯨ ꯀꯣ ꯍꯧꯖꯤꯛꯇꯤ ꯑꯃꯨꯛ ꯑꯗꯨꯒꯨꯝꯕꯗꯣ ꯇꯧꯗ꯭ꯔꯦ ꯈꯜꯂꯨꯕꯗ ꯅꯨꯕꯨ ꯅꯨꯁꯤ
ꯑꯩꯈꯣꯏꯁꯨ ꯌꯥꯝ ꯇꯧꯔꯛꯏꯗ ꯑꯗꯨꯗ ꯂꯩꯈꯥꯎ ꯌꯥꯜꯂ ꯆꯠꯂꯤꯅꯤ ꯀꯩꯅꯣ ꯃꯣꯏꯅ ꯂꯪ ꯊꯣꯔꯛ ꯂꯥꯏꯔꯤꯛ ꯈꯥꯎꯒ ꯌꯥꯜꯂ ꯆꯠꯂꯦꯕ ꯃꯣꯏꯅ ꯂꯪꯊꯣꯔꯛꯄꯗꯣ ꯈꯨꯜꯂ ꯈꯨꯜꯂꯒ ꯂꯩꯈꯥꯎꯗ ꯍꯥꯞꯆꯟꯗꯣꯏꯅꯦꯕ ꯑꯗꯨꯒ ꯀꯅꯥꯁꯨ ꯀꯩꯁꯨ ꯏꯀꯥꯏꯅꯗꯦ ꯃꯇꯝꯗꯨꯗꯗꯤ ꯍꯧꯖꯤꯛꯇꯤ ꯑꯗꯨꯒꯨꯝꯕꯗꯣ ꯑꯝ ꯇ ꯆꯠꯈꯤꯗ꯭ꯔꯦ ꯀꯅꯥꯝꯇ
ꯑꯗꯨꯅ ꯑꯁ ꯃꯤꯒꯤ ꯂꯥꯏ ꯀꯠꯄ ꯑꯗꯨ ꯃꯤꯒꯤ ꯂꯥꯏ ꯀꯠꯄꯒꯤ ꯍꯩꯔꯨꯛ ꯂꯥꯂꯨꯛ ꯃꯌꯥꯝꯗꯣ ꯂꯥꯛꯏꯅꯤ ꯀꯩꯅꯣ ꯂꯥꯏ ꯀꯠꯄ ꯂꯣꯏꯗ꯭ꯔꯤꯉꯩꯗ ꯖꯥꯠ ꯖꯥꯠꯅꯤ ꯅꯪꯅꯒ ꯂꯥꯛꯑꯝꯗꯧ ꯃꯑꯣꯡꯗꯣ ꯃꯤꯠꯇ ꯎꯔꯦ
ꯎꯝ ꯑꯩꯗꯤ ꯌꯥꯝ ꯂꯥꯛꯂꯩꯍꯦ ꯊꯝꯕꯥꯜ ꯑꯃꯇꯪ ꯑꯣꯏꯔꯁꯨ ꯊꯝꯆꯦꯠ ꯑꯃꯇꯪꯔꯁꯨ ꯐꯪꯅꯕ ꯍꯣꯠꯅꯕꯗ ꯍꯣ ꯊꯑꯣꯢ ꯆꯣꯡꯈꯠꯂꯤꯅꯤꯅꯦ ꯀꯩꯅꯣꯗꯒꯤ ꯃꯣꯏꯒꯤ ꯒꯤ ꯃꯣꯏꯒꯤ ꯂꯥꯏꯒꯤ ꯀꯥꯡꯒꯤ ꯃꯊꯛꯀꯤꯗꯣ ꯃꯣꯢꯒꯤ ꯖꯇ꯭ꯔꯥ ꯍꯥꯏꯒꯗ꯭ꯔꯥ ꯑꯗꯨꯒꯤꯗꯛꯇ ꯆꯣꯡꯈꯠꯂꯒ ꯊꯧꯕꯥꯜꯒ ꯃꯨꯜꯂꯒ ꯑꯁꯨ ꯈꯨꯅꯨꯡꯉꯥꯏ ꯑꯃꯅꯤ ꯍꯦꯛꯇ ꯑꯁ ꯃꯣꯏꯅꯒ ꯃꯣꯏꯅꯒ ꯆꯩꯔꯛꯇꯣꯏꯅꯦꯕ ꯑꯩꯈꯣꯏꯗꯀꯣ ꯍꯦꯛ ꯑꯗꯨ ꯇꯧꯒꯅꯨꯅꯦ ꯐꯠꯇꯤꯅꯦ ꯈꯣꯠꯇꯦꯅ ꯑꯗꯨꯝ ꯄꯤꯔꯛ ꯇꯣ ꯂꯩꯔꯗꯨꯕꯣ ꯇꯧꯔꯒ ꯑꯩꯈꯣꯏꯁꯨ ꯈꯥꯎ ꯈꯥꯎ ꯌꯥꯜꯂ ꯆꯠꯂꯦ ꯈꯥꯎꯁꯤꯅ ꯑꯩꯈꯣꯏ ꯅꯥꯀꯟ ꯅꯥꯀꯟꯗ ꯌꯥꯟꯕꯤꯗꯣ ꯑꯁ ꯈꯨꯠꯅꯗꯣꯏꯅꯦ ꯍꯣꯠꯅꯗꯣꯏꯅꯦ ꯑꯗꯣ ꯃꯌꯥꯝꯁꯦ ꯃꯨꯟꯅꯕꯗꯀꯣ ꯑꯃꯃꯝꯇꯪ ꯑꯣꯏꯔꯁꯨ ꯐꯪꯍꯧꯔꯗꯤ ꯒꯥꯏ ꯇꯧꯔꯒ ꯑꯗꯣ ꯍꯧꯖꯤꯛꯁꯨ ꯑꯗꯨꯝ ꯆꯤꯡꯏ ꯑꯩꯈꯣꯏ ꯀꯥꯡꯗꯤ
ꯎꯝ ꯑꯗꯒꯤ ꯀꯩꯅꯣꯒ ꯇꯧꯕꯗꯣ ꯃꯪꯒꯟ ꯄꯔꯦꯡ ꯑꯗꯒꯤ ꯀꯔꯤꯌꯦꯕ ꯑꯪꯒꯨꯔ ꯄꯔꯦꯡ ꯑꯗꯩ ꯐꯧ ꯆꯔꯣꯡ ꯐꯧ ꯆꯥꯔꯣꯡ ꯍꯥꯏꯇꯥꯔꯦ ꯐꯧ ꯄꯔꯦꯡꯒ ꯇꯧꯕꯗꯣ ꯑꯁ ꯑꯗꯨ ꯑꯃꯒ ꯐꯪꯕꯗ ꯍꯔꯥꯎꯕꯗ ꯍꯔꯥꯎꯕꯗ ꯉꯛꯁꯝꯗ ꯁꯤꯖꯤꯟꯂꯒ ꯃꯆꯩꯁꯤꯗ ꯐꯖꯔꯕꯅꯦꯅ ꯍꯧꯖꯤꯛꯇ ꯈꯜꯂꯨꯔ ꯅꯣꯛꯅꯤꯡꯉꯤ ꯑꯉꯥꯎ ꯑꯐꯩꯕꯨ ꯃꯥꯜꯂꯦ ꯈꯜꯂꯨꯔꯀꯥꯟꯗ
ꯑꯣ ꯐꯔꯦ ꯐꯔꯦ ꯑꯩꯗꯤ ꯊꯝꯒꯤꯒꯦꯀꯣ
ꯎꯝ